ꯍꯂ
ꯍꯤ ꯍ
ꯍꯣꯏ ꯆꯥꯊꯈ꯭ꯔꯦ ꯃꯦꯁ ꯇꯧꯊꯈ꯭ꯔꯦ ꯊꯥꯡꯖꯤꯡꯁꯨ ꯆꯥꯔꯦ
ꯊꯝꯖꯦꯡ
ꯊꯥꯡꯖꯤꯡꯁꯨ ꯈꯥꯃꯦꯟ ꯈꯥꯃꯦꯟꯒꯤ ꯌꯦꯟꯁꯥꯡꯁꯨ ꯊꯥꯡꯖꯤꯤꯡꯅꯗꯤ ꯏꯔꯣꯟꯕ
ꯑꯥ
ꯑꯗꯨꯒ ꯑꯦꯟꯁꯥꯡꯅꯗꯤ ꯈꯥꯃꯦꯟ
ꯎꯝ ꯍ
ꯎꯝꯝ ꯅꯣꯏꯗꯤ ꯆꯥꯕꯤꯔꯕꯣ
ꯆꯥꯗ꯭ꯔꯤꯗ ꯊꯣꯡꯕ ꯍꯧꯗ꯭ꯔꯤ
ꯀꯅꯥꯅ ꯊꯣꯡꯉꯦ ꯅꯪ ꯅꯠꯇ꯭ꯔ ꯊꯣꯡꯒꯦꯗꯧꯕ
ꯑꯩꯅ ꯑꯗꯨꯝ ꯊꯣꯡꯗꯣꯏꯅꯤ ꯑꯩꯅ ꯑꯗꯨꯝ ꯆꯥꯗꯣꯏꯕ ꯑꯩꯅ ꯊꯣꯡꯕꯗꯣ
ꯎꯝꯝ ꯃꯊꯟꯇ ꯂꯩꯕ꯭ꯔꯣ
ꯏꯊꯟꯗꯤ ꯂꯩꯌꯦꯦ ꯏꯃꯥꯟꯅꯕꯤ ꯍꯣꯏꯗꯤ ꯂꯩꯕ ꯑꯗꯣ ꯀꯥ ꯂꯣꯏ ꯇꯣꯡꯉꯥꯜꯂꯦꯕ
ꯑꯗꯨ ꯃꯁꯥ ꯃꯁꯥꯒꯤꯁꯨ ꯂꯣꯏ ꯊꯣꯡꯕ ꯑꯣ ꯍꯣ
ꯃꯣꯏꯗꯤ ꯃꯁꯥ ꯐꯕꯅꯤꯅ ꯅꯨꯡꯗꯥꯡꯁꯦ ꯆꯔꯥ ꯍꯦꯂꯦꯕ ꯗꯥꯏꯀꯤꯡ ꯇꯧꯋꯦꯕ
ꯎꯝ ꯍꯝ
ꯍꯥꯏꯗꯤ ꯏꯡ ꯈꯔ ꯀꯪꯗꯦ ꯑꯗꯨꯒꯤ ꯗꯥꯏꯇꯤꯡ ꯇꯧꯕꯁꯨ ꯌꯥꯗꯦ
ꯇꯧꯗꯨꯕꯨꯅꯦ ꯐꯩꯗ
ꯍꯥꯎ
ꯁꯅꯥ ꯖꯥꯠ ꯅꯠꯇꯦꯕ ꯃꯁꯥ ꯈꯔ ꯐꯍꯟꯕꯅ ꯐꯩꯌꯦꯕ
ꯎꯝ
ꯕꯣꯜꯒ ꯌꯦꯡꯊꯔꯣꯏꯗ꯭ꯔꯣ
ꯌꯦꯡꯗꯣꯏꯅꯦ ꯍꯣꯔꯦꯟ
ꯃꯁꯤꯗꯤ ꯌꯦꯡꯍꯧꯕ ꯐꯩꯍꯦ ꯑꯃꯗꯣ ꯂꯩꯍꯧꯈ꯭ꯔꯗꯤ ꯑꯃꯨꯛꯀ ꯅꯦꯛꯁ ꯋꯥꯔꯜ ꯀꯥꯞꯊꯣꯛꯔꯣꯏꯍꯦ
ꯃꯣꯏ ꯂꯦꯍꯧꯕ ꯉꯕꯣꯏ
ꯂꯩꯕꯨ ꯂꯩꯍꯧꯈ꯭ꯔꯗꯤ ꯑꯃ ꯎꯄꯥꯏ ꯂꯩꯇ꯭ꯔꯦ ꯀꯞꯄꯀꯂꯤ ꯍꯔꯅꯤ ꯃꯁ ꯎꯝ
ꯐꯠꯇꯕꯅꯤꯍꯦ
ꯋꯥꯔꯜꯗ ꯀꯞꯁꯦ ꯃꯥꯒꯤ ꯗ꯭ꯔꯤꯝ ꯅꯠꯇꯦ ꯍꯥꯏꯈꯤꯗꯤ
ꯑ ꯀꯩꯅꯦ ꯍꯥꯏꯕ꯭ꯔꯥ ꯑꯗꯨꯗꯤ
ꯃꯥꯔꯣ ꯒꯣꯜ ꯌꯥꯝ ꯆꯟꯍꯔꯃ
ꯎꯝ ꯎꯝ
ꯑꯗꯨꯗꯤ ꯌꯥꯔꯦ
ꯑꯆꯥ ꯃꯈꯜ ꯃꯈꯜꯅꯦꯕ ꯋꯥꯈꯜꯁꯦ
ꯎꯝ ꯅꯟꯗꯤ
ꯉꯁꯤ ꯌꯦꯡꯅꯤ ꯌꯦꯡꯅꯤ ꯉꯥꯏꯔ ꯌꯦꯡꯅꯦ ꯇꯨꯋꯦꯜꯐ ꯄꯨꯡ ꯇꯨꯋꯦꯜ ꯊꯥꯔꯇꯤꯗ ꯅꯠꯇ꯭ꯔꯣ ꯑꯗꯨꯐꯥꯎꯗꯤ ꯌꯦꯡꯕ ꯌꯥꯏꯕ ꯈꯔ ꯇꯥꯏꯃꯤꯡꯗꯣ ꯆꯥꯟꯅꯩꯌꯦꯕ ꯊ꯭ꯔꯤ ꯊꯥꯔꯇꯤ ꯐꯣꯔꯒꯨꯝꯕꯒ ꯍꯥꯏ ꯐꯣꯔ ꯊꯥꯔꯇꯤꯨꯔ ꯐꯔꯛ ꯌꯥꯝ ꯇꯥꯏꯌꯦ ꯐꯥꯏꯚꯀꯨꯝꯕ ꯁꯤꯛꯁꯀꯨꯝꯕ ꯑꯃꯣꯏ ꯍꯥꯏꯔꯗꯤ ꯍꯧꯒꯠꯄꯕꯨ ꯃꯨꯣꯏ ꯈꯔ ꯌꯥꯔꯦꯕ ꯇꯥꯏꯃꯤꯡꯗꯨ ꯊ꯭ꯔꯤ ꯊꯥꯔꯇꯤꯒꯨꯝꯕ ꯑꯗꯨꯗꯤ ꯇ
ꯇꯝꯁꯤꯔꯥ ꯍꯤꯞꯁꯤꯔꯥ ꯉꯥꯏꯁꯤꯔꯥ ꯋꯥꯕꯅꯤꯅꯦ ꯎꯝ ꯇꯨꯝꯕ ꯅꯨꯡꯉꯥꯏꯕ ꯇꯥꯏꯃꯤꯡꯅꯦꯕ ꯊ꯭ꯔꯤ ꯊꯥꯔꯇꯤ
ꯍꯣꯏ ꯍꯣꯏ ꯊꯦꯡꯅꯗꯤ ꯇꯨꯝꯈꯠꯂꯦ ꯍꯥꯏꯔꯁꯨ ꯑꯗꯨꯗꯤ ꯍꯦꯛ ꯇꯨꯝꯊꯕ ꯇꯥꯏꯃꯤꯡ ꯀꯨꯝꯕꯅꯦꯕ
ꯎꯝ
ꯇꯗꯣ ꯌꯥꯗꯕ ꯑꯗꯨꯗꯤ
ꯃꯇꯝ ꯑꯦꯗꯖꯁ ꯇꯧꯔꯣ ꯐꯨꯠꯕꯣꯜꯒꯤꯗꯃꯛ ꯀ
ꯋꯥ ꯀꯞꯀꯤꯦꯔꯥ ꯎꯝ ꯑꯁ ꯈꯪꯗꯦꯅꯦꯕ ꯕꯣꯜꯁꯨ ꯄꯥꯛꯇ ꯌꯦꯡꯕ ꯅꯨꯄꯥꯗꯤ ꯅꯠꯇꯦ ꯑꯗꯨꯁꯨ ꯑ ꯍ ꯐꯥꯏꯅꯦꯜ ꯀꯕ ꯍꯧꯖꯤꯛ ꯀ꯭ꯋꯥꯇ ꯐꯥꯏꯅꯦꯜ ꯆꯪꯈ꯭ꯔꯦ ꯑꯗꯨ ꯁꯦꯃꯤ ꯐꯥꯏꯅꯦꯜ ꯐꯥꯏꯅꯦꯜꯗꯤ ꯌꯧꯔꯛꯀꯗꯧꯔꯦ ꯈꯔ ꯂꯩꯔꯗꯤ ꯑꯗꯨ ꯐꯥꯎꯕꯗꯤ ꯈꯔ ꯅꯨꯡꯁꯤꯕꯁꯤꯡ ꯌꯦꯡꯕꯤꯕ ꯇꯥꯔꯦ ꯀꯒ
ꯅ꯭ꯌꯨ ꯖꯤꯂꯦꯟꯁꯨ ꯑꯗꯨꯝ ꯅꯨꯡꯉꯥꯏꯕꯅꯦ
ꯎꯝ ꯈꯪꯗꯦꯅꯦ ꯍꯧꯖꯤꯛꯁꯦ ꯑꯩꯅ ꯌꯦꯡꯕ ꯀꯥꯟꯗꯀꯣ ꯏꯁꯄꯦꯟꯅ ꯈꯔ ꯁꯥꯟꯅꯕꯗꯣ ꯌꯦꯡꯕ ꯅꯨꯡꯉꯥꯏꯕ ꯃꯥꯜꯂꯦ ꯉꯁꯤ ꯉꯁꯤꯁꯦ ꯑꯗꯨꯒ ꯄꯥꯟꯅꯈꯤꯗꯧꯕꯅꯤꯅ ꯑꯃꯗꯣ ꯑꯩꯗꯤ ꯊꯥꯗꯤ ꯊꯥꯖꯗꯤꯍꯦ ꯂꯩꯍꯧꯒꯗꯧꯕ ꯃꯥꯟꯗꯤ ꯃꯥꯜꯂꯦ
ꯑꯗꯨꯃꯥꯏꯅ ꯍꯥꯏꯕꯤꯅꯣ ꯑꯩ ꯆꯪꯉꯅꯤ ꯆꯥꯔꯨꯔꯦ ꯁꯨꯃꯥꯏꯅ ꯍꯥꯏꯔꯛꯑꯗꯤ ꯆꯥꯛꯁꯨ ꯊꯣꯡꯗ꯭ꯔꯤꯕꯅꯦ
ꯖ
ꯍꯦꯛ ꯍꯜꯂꯛꯄꯒꯅꯦ ꯍꯤꯞꯊꯕꯒꯥ ꯇꯧꯇꯥꯛ ꯏꯅꯦ
ꯎꯝ ꯎꯝ ꯄꯨꯡ ꯀꯌꯥ ꯑꯗꯨꯋꯥꯏꯗ ꯍꯜꯂꯛꯀꯦ ꯅꯣꯏꯗꯤ
ꯁꯚꯦꯟ ꯊꯥꯔꯇꯤꯗꯗꯤ ꯂꯣꯏꯕꯅꯦꯕ ꯑꯦꯠ ꯊꯔ ꯑꯩꯅ ꯑꯦꯠꯇ ꯍꯜꯂꯛꯄ ꯁꯤꯡꯖꯨ ꯆꯥꯕ ꯂꯣꯏꯔꯒ
ꯎꯝ ꯎꯝ
ꯁꯤꯡꯖꯨ ꯁꯨꯕꯤꯌꯣꯅ ꯑꯉꯥꯡꯁꯤꯡꯅꯀꯣ ꯑꯗꯨꯒꯤ ꯑꯩꯅ ꯁ ꯁꯨꯊꯕ ꯑꯗꯨꯒ ꯆꯥꯊꯕ
ꯅꯣꯏ ꯑ ꯀꯗꯥꯏꯗꯅꯦꯕ ꯀꯗꯥꯏ ꯃꯄꯥꯗꯅꯦꯕ ꯅꯪꯅ ꯀꯩꯅꯣ ꯎꯝ ꯊꯕꯛ ꯁꯨꯕ ꯊꯕꯛ ꯁꯨꯕ꯭ꯔꯥ ꯀꯩꯅꯣ ꯉꯁꯥꯏ ꯀꯩꯅꯣꯃ ꯍꯥꯏꯕꯗꯣ
ꯑꯣ ꯃꯦꯅꯦꯖꯃꯦꯟ ꯇꯝꯃꯒꯥ ꯁꯨꯝ ꯄ꯭ꯔꯥꯏꯚꯦꯠꯇ ꯇꯧꯕ
ꯑꯣ ꯑꯥꯆꯥ ꯑ ꯎꯝꯝ ꯀꯗꯥꯏꯗ ꯇꯧꯔꯦ ꯑꯗꯨꯗꯤ
ꯍꯥꯥ
ꯀꯗꯥꯏꯗ ꯇꯧꯋꯦ ꯇꯧꯕꯗꯤ
ꯑꯩꯔꯣ
ꯎꯝ ꯑꯦꯔꯤꯌꯥ ꯑꯦꯔꯤꯌꯥꯗ ꯍꯥꯏꯐꯦꯠ ꯑꯗꯨꯝ ꯑ ꯏꯟꯗꯥꯏꯔꯦꯛꯂꯤ ꯍꯥꯏꯔꯛ ꯑꯣꯗꯅ ꯌꯥ ꯑꯁ ꯀꯩꯅꯣ ꯃꯅꯤꯄꯨꯔꯒꯤ ꯃꯇꯥꯏꯒꯨꯝꯕꯇ ꯅꯠꯇ꯭ꯔꯁꯨ
ꯑꯣ ꯑꯩ ꯃꯌꯥꯏꯗꯅꯦ
ꯑꯆꯥ
ꯁꯨ ꯅꯠꯇꯦ ꯃꯌꯥꯏ ꯄꯨꯔꯥ ꯃꯌꯥꯏ
ꯄꯨꯔꯥ ꯃꯌꯥꯏꯅꯦꯕ ꯑꯗꯨꯗꯤ ꯂꯩꯕꯁꯨ ꯂꯩꯕꯁꯨꯗ꯭ꯔꯣ
ꯑꯥꯎ
ꯎꯝꯝ ꯑꯗꯨ ꯔꯦꯟꯇ ꯂꯩꯕ꯭ꯔꯣ ꯂꯩꯕꯗꯤ
ꯍꯣꯏ ꯂꯩꯕ ꯅꯨꯡꯉꯥꯏꯈ꯭ꯔ꯭ ꯖꯠꯅꯦ ꯑꯩꯈꯣꯏ ꯔꯦꯟꯁꯤꯗꯤ
ꯎꯝ ꯀꯃꯥꯏ ꯀꯃꯥꯏ ꯇꯧꯋꯦ
ꯏꯁꯤꯡ ꯍꯥꯏꯔ ꯑꯗꯨꯝ ꯇ꯭ꯋꯦꯟꯇꯤ ꯐꯣꯔ ꯑꯋꯥꯔ ꯁ ꯃꯩ ꯍꯥꯏꯔ ꯑꯃ ꯃꯨꯠꯂꯒ ꯑꯃ ꯑꯃꯨꯛ ꯊꯥꯟꯕ ꯌꯥꯕꯤ
ꯎ ꯍꯝ
ꯑꯗꯨꯒ ꯌꯨꯝꯗꯨꯁꯨꯅꯦ ꯄꯨꯔꯥ ꯍꯥꯏꯗꯤ ꯑꯗꯨꯝ ꯌꯥꯏꯌꯦꯕ
ꯎꯝ ꯎꯝ ꯑꯗꯨ ꯃꯃꯟꯗꯤ ꯀꯌꯥꯒꯨꯝꯕ ꯑꯣꯏ
ꯊꯔ꯭ꯤ ꯊꯥꯎꯖꯟ ꯐꯥꯏꯚ ꯍꯟꯗ꯭ꯔꯦꯠ ꯁꯝꯊꯤꯡ
ꯌꯥꯕ
ꯊ꯭ꯔꯤ ꯊꯥꯎꯖꯟ ꯐꯥꯏꯚ ꯍꯟꯗ꯭ꯔꯦꯠ
ꯊꯥꯎꯖꯟ ꯐꯥꯏꯚ ꯍꯟꯗ꯭ꯔꯦꯠ ꯊ꯭ ꯊꯥꯎꯖꯟ ꯐꯥꯏꯚ ꯍꯟꯗ꯭ꯔꯦꯠꯀꯤꯗꯤ ꯐꯕꯨ ꯐꯩꯅꯦ ꯅꯣꯏꯒꯤꯗꯤ ꯊꯔꯤ ꯊꯥꯎꯖꯟ ꯐꯥꯏꯚꯕ ꯍꯨꯟꯗꯔ꯭ꯦꯗꯀꯤ ꯃꯩ ꯒꯨꯝꯕꯒꯤ ꯏꯁꯨ ꯌꯥꯎꯗ꯭ꯔꯦ ꯑꯗꯨ ꯊꯥꯗ ꯕꯤꯜꯗꯤ
ꯌꯥꯎꯋꯦ ꯃꯩꯒꯤꯗꯤ ꯃꯩꯒꯤꯗꯤ ꯐꯤꯐꯇꯤꯒꯨꯝꯕ ꯈꯛꯇꯅꯦ ꯇꯥꯕꯗꯣ
ꯑꯣ ꯇꯥꯇꯕꯨꯒꯨꯝꯕꯅꯦ ꯎꯝ ꯑꯗꯨꯃꯥ ꯌꯥꯔꯦ ꯄ꯭ꯂꯁ ꯄꯣꯏꯟ
ꯑꯗꯨꯕꯨ ꯏꯁꯤꯡꯗꯤ ꯐ꯭ꯔꯤꯅꯦ ꯇ꯭ꯋꯦꯟꯇꯤ ꯐꯣꯔ ꯑꯋꯥꯔꯁ ꯑꯩꯗꯤ ꯊꯛꯄꯒꯤꯁꯨꯀꯣ ꯑꯩꯒꯤ ꯗꯤ ꯂꯣꯏꯅ ꯐ꯭ꯔꯤꯅꯦ ꯊꯛꯄꯒꯤꯁꯨ ꯃꯣꯏꯅ ꯄꯤꯌꯦ
ꯃꯄꯨ ꯈꯣꯏꯅꯔꯣ ꯔꯦꯟꯇꯤ ꯅꯣꯏ ꯇꯣꯉꯥꯟꯅ ꯂꯩꯌꯦꯀꯣ ꯊꯕꯛ ꯁꯨꯕꯒꯤ ꯃꯐꯝ ꯊꯕꯛ ꯁꯨꯕꯒꯤꯗ
ꯑ ꯇꯣꯉꯥꯜꯂꯦ ꯊꯕꯛ ꯑ ꯊꯕꯛ ꯁꯨꯕꯤꯅ ꯃꯈꯥꯗ
ꯑꯗꯨꯒ ꯊꯕꯛ ꯁꯨꯕꯁꯤꯡꯒꯤ ꯂꯣꯏꯔꯗꯤ ꯑꯩꯒꯤ ꯇꯥꯏꯃꯤꯡ ꯀꯣ ꯑꯩꯅ ꯀꯥꯜꯀꯨꯂꯦꯁꯟ ꯇꯧꯕꯗꯣ ꯅꯨꯃꯤꯠ ꯁꯤ ꯑꯃꯒꯤ ꯀꯣ ꯁꯤ ꯂꯥꯛꯑꯦ ꯁꯤ ꯆꯠꯈ꯭ꯔꯦ ꯁꯤꯅ ꯇꯣꯡꯉꯦ ꯍꯥꯏꯕꯗꯣ ꯑꯗꯨꯅ ꯑꯩꯒꯤ ꯏ
ꯎꯝ ꯍꯝ
ꯌꯦꯡꯁꯤꯟꯕ ꯈꯣꯠꯄ ꯀꯔꯤ ꯀꯔꯤꯅꯣ
ꯎꯝ ꯎꯝ
ꯑꯗꯨꯗꯤ ꯍꯦꯛ ꯀꯨꯝ ꯄꯠꯊꯕꯒ ꯂꯩꯔꯦ ꯑꯗꯨꯒ ꯑꯗꯨꯝ ꯈꯣꯠꯂꯝꯃꯒꯀꯣ
ꯑꯗꯨꯗꯤ ꯐꯩꯅꯦ ꯑꯗꯣ ꯑꯣ ꯁꯦꯂꯔꯤ ꯗꯤ ꯀꯌꯥꯒꯨꯝꯛꯀ ꯄꯤꯑꯦ
ꯑꯩꯈꯣꯏꯒꯤ ꯑꯗꯨ ꯇꯦꯟ ꯀꯦꯁ ꯁꯝꯊꯤꯡ ꯈꯛꯇ ꯉꯥꯏꯔꯤ
ꯎꯝ ꯎꯝ ꯑꯗꯣ ꯏꯟꯀ꯭ꯔꯤꯃꯦꯟꯗꯤ ꯈꯔ ꯈꯔ ꯑꯗꯨꯝ ꯍꯥꯞꯄꯤꯔꯛꯄ꯭ꯔꯥ ꯀꯃꯥꯏꯅ ꯇꯧꯋꯦ
ꯁꯤꯛꯁꯇꯒꯤ ꯍꯧꯔꯛꯏꯅꯦꯍꯦ
ꯑꯣ ꯁꯤꯛꯁꯇꯤ ꯍꯧꯔꯛꯄ ꯑꯣ
ꯑ ꯊꯥꯏꯅꯒꯤ ꯀꯩꯅꯣꯒꯤ ꯃꯤꯁꯤꯡꯗꯤ ꯐꯥꯏꯚ ꯍꯟ ꯑ ꯐꯥꯏꯚ ꯐꯥꯏꯚ ꯀꯦꯗꯒꯤ ꯍꯧꯔ ꯌꯥꯔꯦ
ꯎꯝ ꯎꯝ
ꯑꯩꯅ ꯑꯩꯠ ꯀꯦꯗꯒꯤ ꯍꯧꯕ
ꯁꯥ ꯑ ꯐꯩꯌꯦ ꯑꯗꯨ ꯃꯇꯝꯗꯤ ꯀꯌꯥꯒꯨꯝꯕ ꯂꯧꯋꯦ ꯇꯦꯟꯒꯨꯝꯕ ꯌꯧꯔꯛꯅꯤ ꯍꯣꯠꯅꯕ ꯀꯥꯟꯗ ꯑꯗꯨꯝ ꯀꯨꯏꯈ꯭ꯔꯕꯣ
ꯑꯩꯗꯤ ꯀꯨꯏꯗ꯭ꯔꯤꯦ ꯆꯍꯤ ꯑꯃ ꯁꯨꯗ꯭ꯔꯤꯌꯦ ꯊꯥ ꯎꯝ ꯊꯥ ꯇꯔꯨꯛ ꯉꯅꯨꯡꯉꯥꯏꯔꯤ
ꯑꯗꯨ ꯃꯦꯅꯦꯖꯃꯦꯟꯁꯤ ꯀꯃꯥꯏ ꯇꯝꯒꯦ
ꯑꯗꯨꯝ ꯀꯣꯔꯁ ꯏꯃꯥꯟꯅꯕꯤꯗ ꯑꯩꯗꯤ ꯐꯣꯟꯗ ꯇꯝꯕꯅꯦ ꯐꯣꯟ ꯑꯣꯟꯂꯥꯏꯟꯗ
ꯑ
ꯆꯠꯄꯁꯨ ꯇꯟꯕꯒꯤꯦ ꯑꯣꯟꯂꯥꯏꯟ ꯀ꯭ꯂꯥꯁ ꯂꯩꯗꯅ ꯑꯗꯨ ꯇꯝꯍꯧꯕꯅꯤ
ꯑꯗꯣ ꯑꯣꯐꯂꯥꯏꯟꯁꯨ ꯂꯩꯇꯕ
ꯑꯣꯐꯂꯥꯏꯟ ꯑ ꯑꯣꯐꯂꯥꯏꯟꯗꯤ ꯆ
ꯎꯝ ꯎꯝ ꯑꯗꯣ ꯀꯩꯅꯣ ꯇꯝꯃꯤꯕꯁꯦ ꯃꯣꯏꯁꯦ ꯍꯥꯏꯗꯤ ꯑꯩꯗꯤ ꯈꯪꯗꯦꯕ
ꯑ ꯃꯦꯅꯦꯖꯃꯦꯟ ꯇꯝꯁꯦ ꯀꯩꯅꯣ ꯀꯝꯄ꯭ꯌꯨꯇꯔꯁꯨ ꯈꯔ ꯌꯥꯎꯋꯦꯕꯀꯣ ꯑꯗꯨꯒ ꯁꯨꯝ ꯃꯁꯇꯔꯒꯨꯝꯕ ꯑꯣꯏꯅꯤꯡꯉꯗꯤ ꯊꯣꯡꯕ ꯊꯥꯛ ꯑꯗꯨꯒ ꯃꯦꯅꯦꯖꯃꯦꯟ ꯍꯥꯏꯁꯤꯗꯤ ꯂꯣꯏꯅ ꯄꯣꯠ ꯑꯃꯒꯤꯅꯦ ꯃꯦꯅꯦꯖ ꯇꯧꯗꯣꯏꯅꯦꯕ
ꯍꯣꯏ
ꯀꯣꯟꯅꯅꯕ ꯑꯁꯤ ꯑꯁꯤ ꯑꯁꯤ ꯌꯦꯡꯂꯡꯒ ꯑꯁꯤꯗ ꯀꯣꯟꯅꯒꯅꯤ ꯁꯤ ꯕꯔꯠ ꯇꯤꯟꯁꯤꯗ ꯑꯁꯤꯁꯦ ꯀꯣꯟꯅꯒꯅꯤ ꯑꯗꯨꯒꯨꯝꯕ ꯂꯣꯏꯅ ꯈꯪꯕꯗꯣ ꯇꯦꯛꯇꯤꯁ ꯣ ꯑꯗꯨꯒꯨꯝꯕꯁꯨ ꯆꯪꯉꯦꯕ ꯑꯗꯨꯒ ꯑꯁꯤ ꯐ꯭ꯔꯥꯏ ꯑꯃ ꯉꯧꯕꯗ ꯑꯁꯤ ꯃꯆꯜꯁꯦ ꯑꯥ ꯁꯤ ꯃꯆꯜ ꯊꯥꯑꯗꯤ ꯌꯥꯔꯅꯤ ꯆꯞ ꯆꯥꯔꯅꯤ ꯊꯨꯝ ꯁꯨꯃꯥꯏꯅ ꯊꯥꯛꯑꯗꯤ ꯌꯥꯔꯅꯤ ꯍꯥꯏꯕꯗꯣ ꯑꯗꯨꯒꯨꯝꯕꯁꯨ ꯇꯝꯃꯦ ꯑꯗꯨꯒ ꯀꯃꯥꯏꯅ ꯄꯩꯁꯥꯗꯣ ꯎꯝ ꯑꯁꯝꯕꯤꯗ ꯀꯨꯔꯦꯁꯟ ꯇꯧꯒꯅꯤꯀꯣ
ꯎꯝ ꯎꯝ
ꯑꯗꯨꯒ ꯆꯨꯝꯃꯦꯁꯀꯨꯝꯕꯁꯨ ꯌꯥꯎꯋꯦꯕ ꯂꯣꯏꯅ
ꯑꯆꯥ
ꯑꯗꯨꯒ ꯃꯤ ꯀꯃꯥꯏꯅ ꯂꯣꯏꯅꯒꯅꯤ ꯍꯥꯏꯕꯁꯨ ꯂꯩꯌꯦꯀꯣ ꯐ꯭ꯔꯤ ꯑꯦꯟ ꯐ꯭ꯔꯦꯟ ꯑꯣꯏꯔꯒ ꯏꯁꯃꯥꯏꯂꯤꯡ ꯐꯦꯁ ꯇꯧꯕꯗꯣ ꯑꯩꯈꯣꯏꯗꯤ ꯑ ꯑꯗꯨꯒꯨꯝꯕꯁꯨ ꯇꯝꯒꯅꯤꯕ ꯍꯥꯏꯗꯤ ꯐ꯭ꯔꯤ ꯐꯦꯟ ꯇꯧꯗ꯭ꯔꯗꯤ ꯀꯃꯥꯏꯅ ꯑꯩꯈꯣꯏ ꯑꯩꯈꯣꯏꯒꯤ ꯂꯥꯏꯟꯗꯨꯗꯤ ꯌꯥꯔꯔꯣꯏꯕ
ꯑꯣ ꯑꯆꯥ ꯑ ꯑꯗꯨꯗꯤ
ꯑ ꯅꯍꯥꯟ ꯃꯕꯩꯗꯤꯁꯨ ꯐꯥꯏ ꯁ꯭ꯇꯥꯔ ꯍ ꯐꯥꯏꯚ ꯐꯥꯏꯞ ꯁ꯭ꯇꯥꯔꯗꯨꯒꯣ ꯇ꯭ꯔꯦꯅꯤꯡ ꯑꯃ ꯇꯧꯔꯝꯃꯦꯕ ꯑꯗꯨꯅ ꯑꯣꯐꯂꯥꯏꯟꯗ ꯑꯣꯏꯗꯦꯕ
ꯑꯣꯍꯣ ꯑꯗꯨꯗꯤ
ꯅꯨꯃꯤꯠ
ꯅꯪ ꯑꯗꯨ ꯑꯗꯨꯗꯤ ꯌꯥꯎꯔꯨꯕ꯭ꯔꯣ ꯑꯗꯨꯒꯨꯝꯕꯗꯤ ꯌꯥꯎꯗꯦ
ꯑꯗꯨꯗ ꯌꯥꯎꯗꯤ ꯌꯥꯎꯗꯕ ꯁꯁꯨꯝ ꯇ꯭ꯔꯤꯞꯀꯤ ꯂꯥꯛꯄ ꯁꯨꯝ ꯇ꯭ꯔꯦꯅꯤꯡ ꯑꯃꯒꯤ
ꯎꯝ ꯎꯝ ꯑꯣꯐꯂꯥꯏꯟꯗꯗꯤ ꯑꯃꯠꯇ ꯌꯥꯎꯔꯨꯗ꯭ꯔꯤꯕꯣ ꯇꯝꯕꯁꯦ
ꯃꯨꯝꯕꯩꯗ ꯅꯨꯃꯤꯠ ꯍꯞꯇꯥ ꯑꯅꯤ ꯌꯥꯎꯔꯝꯃꯦ
ꯀ
ꯑꯣꯐꯂꯥꯏꯟꯗ ꯑꯗꯨꯒ ꯊꯣꯛꯂꯛꯑꯒ꯭ꯔꯦ ꯁꯨꯝ ꯃꯅꯤꯄꯨꯔꯗꯦ
ꯎꯝ ꯍꯝ ꯑꯗꯨꯗꯤ ꯃꯤ ꯏꯟꯇꯔꯦꯛ ꯇꯧꯕꯁꯨ ꯍꯩꯔꯦ ꯑꯁꯤꯒꯤꯁꯤꯦ ꯇꯝꯕ ꯀꯥꯟꯗ ꯑꯗꯣ ꯇꯦꯛꯅꯤꯛꯁꯦ ꯀꯔꯝ ꯀꯔꯝꯕ ꯃꯑꯣꯡ ꯇꯧꯔꯗꯤ ꯍꯦꯟꯅ ꯀꯩꯅꯣ ꯉꯥꯡꯅꯕ ꯅꯨꯡꯉꯥꯏ ꯇꯥꯏꯞꯁꯦ ꯀꯔꯝꯥꯏꯅ ꯑꯣꯏꯒꯅꯤ ꯑꯗꯣ ꯅꯪꯒꯤ ꯑꯦꯛꯁꯄꯤꯔꯤꯌꯦꯟꯁꯇ ꯈꯔ ꯍꯥꯏꯔꯛꯑꯣꯅꯦ ꯑꯩꯈꯣꯏꯅ ꯇꯝꯍꯧꯕ ꯌꯥꯕ
ꯎ ꯍꯥꯏꯗꯤ ꯃꯤ ꯑꯃ ꯍꯥꯏꯗꯤ ꯀꯁꯇꯃꯔ ꯑꯣꯜꯋꯦꯁ ꯔꯥꯏ ꯍꯥꯏꯕ ꯑꯃ ꯂꯩꯇꯦ ꯑꯗꯨꯅ ꯀꯁꯇꯃꯔꯁꯤꯡꯁꯦ ꯈꯔ ꯃꯤ ꯑꯃ ꯃꯑꯣꯡ ꯂꯣꯏ ꯊꯣꯡꯉꯥꯜꯂꯦ ꯈꯔꯅ ꯁꯥꯎ ꯎ ꯍꯥꯏꯗꯤ ꯎꯝ ꯈꯔ ꯅ ꯅꯣꯛꯄ ꯍꯩꯇꯕ ꯀꯁꯇꯃꯔ ꯂꯩꯌꯦꯅꯦꯅ ꯑꯗꯨꯒꯨꯝꯕꯗꯨꯁꯨ ꯊꯦꯡꯅꯕ ꯍꯩꯕꯗꯣ
ꯎꯝ ꯎꯝ ꯑꯗꯨ ꯀꯁꯇꯃꯔꯁꯤ ꯌꯥꯝꯅ ꯉꯥꯡꯅꯕ ꯈꯔ ꯋꯥꯕ
ꯑꯥꯎ ꯈꯔ ꯄꯣꯠꯇꯨꯒꯤ ꯌꯥꯝ ꯍꯪꯕꯁꯨꯏꯑꯕ ꯑꯁꯤ ꯀꯔꯤ ꯀꯔꯤ ꯀꯃꯥꯏꯅ ꯁꯦꯝꯃꯤꯅꯣ ꯀꯃꯥꯏꯅ ꯊꯥꯛꯏꯅꯣ ꯁꯤ ꯀꯔꯤ ꯀꯔꯤ ꯌꯥꯎꯕ꯭ꯔꯥ ꯑꯗꯨꯒꯨꯝꯕꯁꯨ ꯑꯦꯛꯁꯄ꯭ꯂꯦꯟ ꯇꯧꯕ ꯍꯩꯕ ꯇꯦ ꯑꯗꯨꯒ ꯃꯤꯅ ꯍꯥꯏꯗꯤ ꯅꯣꯏꯒꯤꯗꯣ ꯁꯨꯃꯥꯏꯅ ꯇꯧꯔꯦ ꯍꯥꯏꯗꯤ ꯊꯨꯝ ꯈꯔ ꯌꯥꯛꯑꯦ ꯁꯨꯃꯥꯏꯅ ꯍꯥꯏꯔꯛꯄꯗ ꯑꯩꯈꯣꯏꯅ ꯁꯥꯎꯗꯨꯕꯤꯗ ꯁꯨꯝ ꯔꯦꯁꯄꯣꯟꯗ ꯐꯖꯅ ꯁꯤꯗꯤ ꯈꯔ ꯍꯦꯟꯖꯤꯟꯈ꯭ꯔꯦ ꯑꯗꯨꯝꯥꯏꯅ ꯈꯔ ꯔꯦꯁꯄꯣꯟꯗꯣ ꯐꯖꯅ ꯄꯤꯕꯤꯕꯗꯣ
ꯎꯝ ꯍꯝ
ꯁꯨꯃꯔ ꯃꯇꯝꯗꯗꯤ ꯐꯖꯅ ꯇꯧꯕꯤꯔꯒꯦ ꯍꯥꯏꯕꯒꯨꯝꯕ
ꯎꯝꯝ ꯎꯝ ꯑꯗꯣ ꯅꯪꯅ ꯍꯧꯖꯤꯛ ꯍꯦꯟꯅ ꯈꯪꯉꯕ ꯍꯦꯟꯅ ꯑꯦꯛꯁꯄꯤꯔꯤꯌꯦꯟꯁ ꯂꯩꯔꯤꯕꯁꯦ ꯀꯔꯝꯕ ꯃꯄꯥꯗ ꯑꯣꯏ ꯍꯥꯏꯗꯤ ꯁꯦꯜꯁꯇ ꯑꯣꯏꯕ꯭ꯔꯥ ꯅꯠꯇ꯭ꯔꯒꯅ ꯀꯁꯇꯃꯔ ꯀꯩ ꯍꯥꯏꯕ꯭ꯔꯥꯇꯥꯥꯔꯦ ꯎ ꯀꯁꯇꯃꯔ ꯑꯗꯨꯒ ꯊꯣꯡꯕ ꯈꯣꯠꯄꯒꯤ ꯍꯦꯟꯕ꯭ꯔꯥ
ꯊꯣꯡꯕ ꯈꯣꯠꯄꯒꯤ ꯏꯁꯀꯤꯜꯁꯤꯗꯤ ꯎ ꯍꯣꯏ ꯈꯔꯕꯨꯗꯤ ꯍꯩꯌꯦ ꯑꯗꯨꯔꯁꯨ ꯌꯥꯝ ꯑꯦꯛꯁꯄꯥꯔꯠꯄꯨꯗꯤ ꯑꯣꯏꯗꯦꯕ ꯑꯗꯣ ꯀꯁꯇꯃꯔ ꯑꯣꯐ ꯑꯗꯨꯒ